ꯉꯁꯥꯏ ꯋꯥꯔꯤ ꯁꯥꯕ ꯅꯨꯡꯉꯥꯏꯔꯤꯉꯩꯗ ꯀꯛꯊꯠꯈ꯭ꯔꯦꯅꯦ
ꯎꯝ ꯇꯧꯕꯅꯤ ꯁꯤꯒꯤꯖꯤꯖꯨ ꯈꯔ ꯐꯔꯛ ꯇꯥ ꯐꯖꯟꯅ ꯇꯠꯇꯕ
ꯑꯁ ꯃꯥꯀꯤꯁꯦ ꯈꯪꯗ꯭ꯔꯦꯗ ꯑꯩꯒꯤꯗꯤ ꯌꯥꯝ ꯐꯪꯗꯕꯅꯤꯅ
ꯑ
ꯗꯤꯟꯆꯣꯏꯗꯤ ꯗꯥꯎ ꯐꯥꯔꯗꯤ ꯃꯥꯗꯤ ꯈꯟ ꯈꯟꯕꯁꯨ ꯌꯥꯏ
ꯑꯆꯥꯥ
ꯁꯚꯦꯟꯇꯤ ꯈꯔ ꯍꯦꯜꯂꯦ ꯍꯥꯏꯕꯅꯤꯗ ꯃꯥꯗ ꯑꯗꯨ ꯅꯣꯔꯃꯦꯂꯥꯏꯁ ꯇꯧꯔꯒ ꯃꯥꯛ ꯅꯤꯄꯥꯟꯇ꯭ꯔꯥ ꯍꯥꯏꯕꯗꯤ ꯑꯗꯨꯝ ꯐꯪ ꯌꯥꯎꯕ ꯆꯥꯟꯁ ꯈꯔ ꯂꯩꯌꯦꯕ
ꯎꯝ
ꯑꯩꯠ ꯑꯁꯦꯡꯕ ꯑꯩꯠꯇꯤ ꯑꯩꯠꯇꯤꯗꯤ ꯈꯔ ꯍꯦꯟꯕꯅꯦ ꯍꯥꯏ ꯑꯗꯨ ꯃꯥꯒꯤ ꯃꯥ ꯂꯥꯟꯕꯗꯣ
ꯑꯝ
ꯀꯣꯏꯁꯟ ꯀꯨꯟꯊ꯭ꯔꯥ ꯍꯦꯟꯅ ꯂꯥꯜꯂꯦ ꯍꯥꯏꯌꯦꯕ ꯑꯗꯨꯒꯤ ꯃꯥꯛ ꯀꯛꯊꯠꯈ꯭ꯔꯕ
ꯆꯥ
ꯑꯩꯁꯨ ꯀꯩꯅꯣꯗꯤ ꯂꯥꯜꯂꯦꯗ ꯇꯔꯥꯃꯉꯥꯗꯤ ꯀꯣꯏꯁꯥꯟ
ꯑꯝ
ꯖꯤꯗꯤꯒꯤꯁꯦ ꯇꯔꯥ ꯃꯉꯥ ꯂꯥꯜꯂꯁꯨ ꯃꯥꯛ ꯃꯔꯤ ꯈꯛꯇꯅꯦꯕ ꯃꯥꯏꯅꯁ ꯇꯥꯗꯣꯏꯁꯦ ꯀꯣꯏꯁꯟ ꯃꯔꯤꯗ ꯃꯥꯛ ꯑꯃ ꯑꯃꯅꯦꯕ
ꯑꯁ ꯑꯩꯁꯨꯊꯥꯡꯗꯗꯤ ꯊꯥꯗꯅꯤ ꯑꯦꯛꯁꯄꯤꯔꯤꯌꯦꯟꯁꯀꯤ
ꯗꯨꯝ ꯐ ꯌꯥꯕꯅꯦꯗ ꯍꯥꯏꯗꯤ ꯍꯣꯏ ꯖꯤꯗꯤ ꯆꯥꯡꯔꯒ ꯆꯍꯤ ꯑꯍꯨꯝ ꯃꯔꯤ ꯊꯕꯛ ꯇꯧꯔꯒ ꯑꯩꯈꯣꯏꯅ ꯑꯦꯛꯖꯥꯝ ꯊꯥꯒꯦꯅ ꯁꯨꯇꯤ ꯂꯧꯔꯁꯨ ꯂꯧꯕ ꯌꯥꯏꯑꯕ
ꯑ
ꯅꯤꯗ ꯑꯩꯈꯣꯏꯅ ꯂꯥꯏꯔꯤꯛ ꯑꯦꯛꯖꯥꯝ ꯊꯥꯅꯕ ꯔꯤꯛ ꯄꯥꯒꯦꯅ ꯁꯨꯇꯤ ꯂꯥꯎꯕ ꯌꯥꯏꯑꯕ ꯖꯤꯗꯤꯒꯤꯁꯦ
ꯑꯥ
ꯇꯂꯞ ꯇꯂꯣꯞꯇꯤ ꯆꯥꯕ
ꯑ
ꯑꯦꯟ ꯇꯤ ꯑꯦ ꯁꯨ ꯐꯥꯏ
ꯎꯝ
ꯃꯅꯤꯄꯨꯔꯗ ꯑꯦꯝ ꯇꯤ ꯑꯦꯁ ꯐꯥꯉꯗꯤ ꯌꯥꯝ ꯌꯥꯝ ꯐꯔꯦꯅꯦ
ꯑꯗꯨꯁꯨ ꯇꯃꯦꯂꯣꯡꯗꯒꯨꯝꯕ ꯅꯠ ꯃꯦꯂꯣꯡ ꯅꯠ ꯇ꯭ꯔꯁꯨ ꯁꯦꯅꯥꯄꯇꯤꯒꯨꯝꯕꯗ ꯐꯥꯎꯕ ꯐꯪꯉꯗꯤ ꯑꯁ ꯌꯥꯝ ꯅꯨꯡꯉꯥꯏꯔꯗꯤ
ꯎꯝ ꯏꯝꯐꯥꯜꯗ ꯆꯪꯉꯗꯤ ꯑꯗꯨꯝ ꯆꯍꯤ ꯃꯔꯤ ꯃꯉꯥ ꯑꯗꯨꯝ ꯊꯕꯛ ꯇꯧꯔꯒ ꯀꯣ ꯑꯩꯈꯣꯏꯔꯣꯝꯗ ꯑꯗꯨꯝ ꯊꯕꯛ ꯇꯧꯕ ꯌꯥꯅꯤꯗ ꯍꯥꯏꯕꯗꯤ ꯄꯣꯁꯇꯤꯡꯗ ꯈꯣꯏꯅ ꯁꯦꯝꯖꯤꯟ ꯁꯦꯝꯊꯣꯛ ꯁꯦꯝꯖꯤꯟ ꯁꯦꯝꯗꯣꯛ ꯌꯥꯔꯅꯤꯅꯕ
ꯗꯣꯛ ꯁꯦꯃꯖꯤꯟ
ꯒꯣꯔꯃꯦꯟꯒꯤꯗꯤ
ꯉꯔꯥꯡꯗꯣ ꯑꯁ ꯂꯩꯩꯁꯥꯕꯤ ꯑꯍꯨꯝ ꯅꯤ ꯈꯥꯏꯔꯦ
ꯍꯝ
ꯕꯣꯔꯣ ꯕꯣꯔꯣ ꯈꯔ ꯈꯔ ꯍꯦꯜꯂ ꯃꯇꯨꯡꯗ ꯃꯣꯏꯅ ꯒ꯭ꯔꯨꯞꯇ ꯊꯥꯔꯛꯄꯁꯤꯡꯗꯣ
ꯑꯝ
ꯑꯗꯨꯗ ꯗꯥꯏꯔꯦꯛ ꯗꯔꯦꯛ ꯑꯃꯨꯛ ꯒ꯭ꯔꯨꯞꯇ ꯊꯥꯗꯕꯤꯗ ꯃꯣꯏ ꯃꫭꯏꯗ ꯗꯔꯦꯛ ꯗꯔꯦꯛ ꯆꯪꯉ ꯊꯥꯕ
ꯑꯈꯣꯏ ꯁꯤ ꯔꯦꯟꯗ ꯂꯩꯃꯤꯟꯅꯕ ꯅꯨꯄꯤ ꯑꯃꯁꯨ ꯇꯧꯔꯤꯅꯦ
ꯑꫭ
ꯑꯩ ꯑꯩ ꯉꯔꯥꯡ ꯌꯦꯡꯕꯗ ꯃꯥ ꯃꯥꯒꯤ ꯃꯤꯡꯖꯨ ꯊꯣꯛꯂꯛ ꯑꯦꯕ
ꯑꫭ
ꯑ ꯍꯦ ꯍꯦ
ꯍꯦ
ꯑꯁ ꯅꯪ ꯅꯍꯥꯟ ꯀꯩꯅꯣꯗ ꯊꯕꯛ ꯇꯧꯋꯦ ꯍꯥꯏꯕ ꯅꯨꯄꯤꯗꯣ
ꯑ
ꯄꯥꯎ ꯐꯥꯎꯅꯗ꯭ꯔꯤꯕꯔꫭ ꯃꯥꯒꯗꯤ
ꯖꯦꯅꯤꯝ꯭ꯁ ꯇꯔꯣ
ꯎꯝ
ꯐꯧꯅꯩꯗ
ꯃꯥ ꯃꯥ ꯀꯩꯅꫭꯗꯤ ꯑꫭ ꯔꯣꯝ ꯃꯥꯏꯔ ꯅꯠꯇ꯭ꯔꯒ ꯀꯥꯏꯆꯠꯇꯨꯏꯅꫭ ꯃꯧꯔ
ꯑꯥ ꯑꯇꯣꯞꯄ ꯑꯅꯤꯗꯨꯗꯤ ꯔꯣꯡꯃꯩ ꯉꯥꯛꯇꯅꯤꯗ
ꯑꯣ
ꯎꯝ
ꯖꯦꯅꯤ꯭ꯝꯁꯇ ꯃꯥ ꯇꯧꯔꯗꯤ ꯑꯩ ꯎꯗꯤ ꯎꯔꯝꯒꯅꯤꯗ
ꯑ ꯊꯕꯛ ꯇꯧꯕ ꯅꯠꯇꯕ ꯇꯝꯕꯀꯣ ꯑ ꯊꯕꯛꯁꯨ ꯑꯥꯗ ꯑꯥꯗ ꯊꯤ ꯇꯥꯟꯅ ꯍꯧꯋꯦ ꯍꯥꯏꯌꯦ ꯅꯪ ꯗꯤꯎꯇꯤ ꯇꯧꯋꯦ ꯍꯥꯏ
ꯑꯩꯗꯤ ꯅꯨꯡꯇꯤ ꯆꯠꯄꯅꯤꯅ ꯑꯗꯨꯝ ꯅꯔꯁ ꯃꯌꯥꯝꯗꯨꯝ ꯎꯕ ꯐꯪꯉꯦꯕ
ꯑꯣ ꯌꯥꯕ꯭ꯔꯣ ꯀꯃꯥꯏ ꯇꯧꯒꯦ
ꯑꯁ ꯈꯪꯗ꯭ꯔꯦꯗ ꯎꯕꯗꯤ ꯎꯗꯦ ꯑꯩ ꯃꯁꯛ ꯈꯪꯗꯕꯒꯤ ꯈꯪꯗꯕꯒꯤꯔ ꯑꯈꫭꯏꯅꯤ ꯎꯅꯕ ꯆꯠꯁꯤꯅꯦ ꯅꯍꯥ ꯅꯣꯡꯃ ꯑꯗꯨꯗꯤ
ꯌꯥꯏꯅ ꯋꯥꯔꯤꯗꯨꯗꯤ ꯁꯤꯗꯗꯤ ꯑꯁ
ꯋꯥꯔꯤꯔꯤ ꯑꯣꯏꯕꯗꯤꯟ ꯅꯕꯥꯅꯤꯅ ꯁꯥꯔꯣ ꯑꯩꯗꯤ ꯌꯧꯔꯣꯏꯗ ꯑꯗꯨ
ꯑꯝ
ꯅꯨꯄꯤ ꯅꯨꯄꯤ ꯎꯅ ꯅꯨꯄꯤ ꯎꯅꯕ ꯆꯠꯂꯦꯅꯗꯨ ꯑꯃꯗꯨꯅ ꯈꯪꯉꯗꯤ ꯑꯁ
ꯌꯥꯗꯤ ꯌꯥꯔꯣꯏꯅꯦ ꯎ
ꯁꯤꯔꯤꯁꯇꯤ ꯀꯩꯅꯣ ꯇꯧꯔꯣꯏꯗ ꯍꯥꯏꯕꯗꯤ
ꯁꯝꯅ ꯍ
ꯑꯥ ꯀꯩꯅꯣ ꯑ ꯅꯨꯄꯤꯁꯤꯡꯅꯁꯨ ꯍꯥꯏꯗꯤ ꯒ꯭ꯌꯥꯟ ꯇꯥꯕ ꯃꯤ ꯑꯣꯏꯔꯗꯤ ꯍꯦꯛ ꯁꯤꯒꯨꯝꯕꯗ ꯑꯣꯅꯗ꯭ꯔꯤ ꯐꯥꯎꯕ ꯁꯤꯒꯨꯝꯕ ꯍꯪꯕꯗꯒꯤ ꯀꯩꯅꯣ ꯇꯧꯕꯗꯨꯗꯤ ꯀꯩꯅꯣ ꯇꯧꯕꯅꯦꯕ ꯈꯔ ꯀ꯭ꯋꯥꯂꯤꯇꯤꯗꯣ ꯅꯦꯝꯕꯅꯦꯕ
ꯑꯥ
ꯀꯩꯅꯣꯝꯃꯗꯤ ꯁꯣꯏꯕꯅꯦ ꯎꯝ
ꯑꯁ ꯑꯩꯗꯤ ꯅꯨꯄꯤꯒ ꯄꯥꯎ ꯐꯥꯎꯅꯗ꯭ꯔꯔꯤꯕꯁꯦ ꯀꯨꯏꯔꯦꯗ ꯑꯅꯥꯕꯨꯁꯨ ꯍꯩꯇ꯭ꯔꯦꯅꯦ ꯍꯥꯏꯗꯤ ꯂꯣꯏ ꯀꯥꯎꯊꯣꯛꯈ꯭ꯔꯦ ꯑꯁꯦꯡꯕ
ꯑꯗꯨꯃꯥꯏꯅ ꯇꯧꯕꯅꯤꯗ
ꯁꯍꯤ
ꯊꯥꯔꯒ ꯃꯣꯏꯕꯨ ꯃꯣꯏ ꯊꯦꯝꯃꯒ ꯇꯧꯕꯁꯨ ꯋꯥꯕꯅꯦꯕ
ꯁꯣꯏꯗꯤ ꯃꯣꯏ ꯀꯦꯝꯕꯁꯨ ꯍꯩꯇꯦ
ꯎꯝ ꯎꯝ ꯑꯗꯨꯅꯤ ꯍꯧꯔꯛ ꯍꯧꯔꯛꯄꯗꯗꯤ ꯈꯔꯗꯤ ꯀꯩꯅꯣ ꯇꯧꯕ ꯑꯃꯗꯤ ꯆꯪꯉꯤꯅ ꯑ
ꯑꯩꯈꯣꯏ ꯀ꯭ꯂꯥꯁ ꯏꯂꯕꯦꯟꯋ ꯑꯔꯉꯥꯏꯔꯗꯤ ꯅꯨꯄꯤ ꯃꯤ ꯌꯥꯝ ꯑꯗꯨꯝ ꯐꯥꯎꯅꯕꯅꯦꯕ ꯑꯩꯁꯨ ꯑꯟꯗꯇ ꯑꯦꯁ ꯍꯩꯇꯔꯦ ꯅꯨꯄꯤꯒ ꯄꯥꯎ ꯐꯥꯎꯅꯕꯅꯕꯁꯦ ꯁꯤꯐꯥ ꯍꯥꯏ ꯏꯇꯔ
ꯁ꯭ꯀꯤ ꯂꯣꯏ ꯃꯥꯡꯈ꯭ꯔꯦꯕ
ꯑꯗ ꯏꯀꯥꯏ ꯍꯪꯣꯏꯕꯗꯤ ꯂꯩꯇꯦꯗ ꯑꯩꯁꯨ ꯍꯟꯗꯛꯇꯤ ꯀꯨꯃꯒꯗꯒꯦ ꯄꯥꯈꯪ ꯂꯩꯁꯥꯅꯤ ꯀꯩꯅꯣ ꯅꯠꯇ꯭ꯔꯣ
ꯃꯥꯅꯦ ꯃꯥꯅꯦ ꯇꯥꯍꯧꯗꯕꯅꯤ
ꯅꯨꯄꯤ ꯀꯣꯏꯔꯁꯨ ꯌꯨꯝꯤ ꯌꯨꯝ ꯄꯥꯟꯕ ꯀꯩꯅꯣ ꯂꯨꯍꯣꯡꯕꯃꯛꯇꯤ ꯅꯠꯇꯦ ꯅꯍꯥ
ꯎ ꯑꯗꯨꯝ ꯈꯪꯒꯗꯕꯅꯤꯗ
ꯎꯝ ꯍꯥꯎꯔꯤ ꯏꯉ ꯏꯗ ꯀꯔꯤ ꯀꯔꯤꯅꯅꯦ ꯌꯨꯝ ꯄꯥꯟꯕꯒꯤ ꯀꯩꯅꯣ ꯑꯣꯏꯔꯒꯗꯤ ꯍꯣꯏ ꯑꯗꯨꯒꯤꯗꯤ ꯈꯔ ꯂꯨꯔꯦ ꯑꯗꯣ ꯁꯅꯥꯠꯇꯕꯤ ꯑ ꯀꯥ ꯇꯥꯗꯦ
ꯅꯨꯄꯤ ꯀꯣꯏꯗꯕꯤꯗ ꯅꯨꯄꯤ ꯑꯍꯨꯝ ꯃꯩꯗꯨꯝ ꯐꯧꯅꯕꯗꯣ ꯑꯗꯨꯅ ꯍꯦꯟꯅ ꯅꯨꯡꯉꯥꯏꯕꯅꯤꯗ
ꯍꯥꯏꯗ ꯑꯃꯨꯛ ꯀꯣꯏꯔꯗꯤꯀꯣ
ꯑ ꯅꯨꯄꯤ ꯑꯃꯈꯛꯇ ꯀꯣꯏꯔꯒ ꯑꯗꯨꯝ ꯁꯨꯝ ꯆꯠꯂꯗꯤꯀꯣ ꯅꯨꯡꯉꯥꯏꯇꯕꯅꯦꯕ
ꯆꯨꯔꯛꯏꯕ
ꯑꯥ
ꯈꯪꯗꯋꯗ
ꯅꯨꯄꯤ ꯀꯣꯏꯕ ꯍꯥꯏꯁꯦ ꯈꯟꯅꯕꯁꯨ ꯑꯗꯨꯝ ꯅꯨꯡꯉꯥꯏꯕꯅꯦꯗ ꯁꯨꯝ ꯈꯥꯟꯅꯗ꯭ꯔꯗꯤ ꯅꯨꯡꯉꯥꯏꯗꯕꯅꯦꯕ ꯈꯟꯅꯅꯕ ꯑꯃ ꯇꯝꯃꯤ ꯌꯥꯎꯕꯗꯨꯅ ꯈꯔ ꯍꯦꯟꯅ ꯅꯨꯡꯉꯥꯏꯕꯅꯤ
ꯌꯥꯝ ꯇꯣꯏꯅ ꯇꯧꯕ ꯃꯥꯜꯂꯦꯅꯕꯥꯅꯤꯒꯤꯁꯦ
ꯎꯝ ꯑꯩꯣꯏꯗꯤ ꯃꯥꯗꯤ ꯋꯥꯁꯨ ꯌꯥꯝ ꯉꯥꯡꯗꯕ ꯑꯩꯈꯣꯏꯅ ꯈꯟꯅꯔꯁꯨ ꯑꯩꯅ ꯈꯟꯅꯔꯁꯨ ꯁ ꯃꯥꯗ ꯑꯗꯨꯝ ꯃꯥ ꯁꯔꯦ ꯁꯔꯦ ꯑꯗꯨꯝ ꯆꯠꯄꯗꯣ ꯑꯗꯨꯒꯤ ꯑꯩꯁꯨ
ꯈꯟꯅꯅꯕꯒꯤ ꯈꯅꯗ ꯍꯥꯎꯐꯝꯗ ꯑꯥ ꯉ ꯇ ꯄꯗ ꯋꯥꯁꯨꯣ ꯃꯥꯗꯤ ꯑꯗꯨꯝ ꯀꯩꯅꯣ ꯇꯧꯗꯕꯅꯦꯕ ꯑꯩꯒꯤꯋꯨꯝꯁꯨ ꯈꯨꯝꯗꯕꯅꯦꯕ
ꯑꯥ
ꯎ
ꯈꯪꯗ꯭ꯔꯦꯗ ꯇꯧꯔꯤꯁꯦ
ꯑꯗꯨꯣ ꯁꯤꯂꯣꯏ ꯑ ꯍ ꯄꯨꯡ ꯍꯣꯏ ꯇꯔꯥꯃꯥꯊꯣꯏꯗꯤ ꯇꯥꯗꯣꯔꯦ
ꯎꯝ ꯉꯁꯨ ꯍꯋꯥꯜꯂ ꯀꯩꯅꯣ ꯄꯠꯞ ꯀꯩꯅꯣꯝꯒ ꯇꯧ ꯇꯧꯔꯒ ꯁꯤ ꯂꯣꯏꯔꯗꯤ
ꯑꯝ ꯍꯣꯏ ꯍꯣꯏ ꯃꯣꯏꯗ ꯇꯧꯕꯀꯣ ꯃꯔꯛ
ꯎꯝ ꯅꯪ ꯅꯪꯅ ꯇꯥꯎꯔ ꯄꯋꯥꯏꯗꯗꯤ ꯑꯩ ꯀꯩꯅꯣꯗꯗꯗꯤ ꯍꯥꯏꯕꯤꯒꯦ ꯖꯦꯡꯉꯝꯂꯣꯡꯒ ꯀꯩꯅꯣ ꯊꯕꯗꯤ ꯑꯩ ꯉꯁꯥꯏ ꯖꯉ ꯃꯗ ꯀꯧ ꯇꯧ ꯄ ꯃꯥꯁꯨ ꯍꯋꯥ ꯇ꯭ꯔꯤ ꯍꯥꯏꯕꯅꯤ ꯁꯤꯟꯊꯣꯏꯕꯁꯨ ꯑꯗꯨꯔꯁꯨ ꯍꯥꯏꯥꯏ ꯇꯧꯋꯦꯕ ꯉꯁꯥꯏ ꯅꯪ ꯅꯪꯉꯣꯟꯗ ꯇꯧꯗ꯭ꯔꯤꯉꯩꯗ
ꯑ
ꯋꯥꯠꯇ꯭ꯔꯤꯌꯦ ꯍꯥꯏꯕꯅꯦ
ꯑ ꯎꯝ
ꯊꯦꯡꯅ ꯁꯦꯡ ꯍꯧꯒꯠꯂꯦꯗ ꯃꯣꯏꯁꯦ ꯌꯥꯗ꯭ꯔꯦ
ꯍꯣꯏ ꯍꯣꯏ ꯍꯧꯒꯠꯄꯒꯤꯕꯨꯙ ꯑꯁ ꯑꯩꯗꯤ ꯌꯥꯝ ꯉꯟ ꯉꯟꯅ ꯍꯧꯒꯠꯄꯅꯤꯗ
ꯑꯩꯗꯤ ꯊꯦꯡꯅ ꯇꯨꯝꯕꯅꯤꯅ ꯑꯁ ꯉꯟꯅ ꯍꯧꯒꯠꯄ ꯍꯥꯏꯁꯦ ꯑꯁ ꯉꯝꯗꯦꯅꯤ ꯍꯔ ꯍꯔ ꯉꯥꯟ ꯇꯣꯃꯦꯗꯤ ꯍꯧꯒꯥꯏ ꯄꯁꯨꯣ
ꯑꯩꯗꯤ ꯅꯤꯄꯥꯜ ꯃꯥꯄꯜ ꯑꯗꯨꯋꯥꯏꯗ ꯑꯗꯨꯝ ꯍꯧꯒꯠꯂꯦ ꯌꯥꯝ ꯉꯟꯕꯅꯤ ꯅꯠꯇꯦ ꯑꯗꯨ ꯑꯣꯏꯔꯁꯨ
ꯅꯤꯄꯟ ꯇ꯭ꯔꯥꯗꯤ ꯑꯗꯨꯝ ꯇꯥꯔꯦꯗ ꯍꯥꯏꯗꯤ
ꯇꯔꯥꯗꯤ ꯌꯥꯎꯗꯦ ꯑꯩꯗꯤ ꯃꯥꯄꯜ ꯑꯗꯨꯋꯥꯏꯗ ꯊꯦꯡꯨ ꯁꯣ ꯍꯥꯎꯒꯠꯂꯦ ꯕꯣꯔꯣ ꯑꯗꯨꯋꯥꯏꯗ
ꯁꯣꯏꯗꯤ ꯅꯨꯇ ꯄꯨꯡ ꯑꯃ ꯑꯅꯤꯗꯤꯩ ꯑꯗꯨꯝ ꯌꯥ ꯌꯥꯎꯏꯅꯦ
ꯎꯝ ꯕꯔꯣꯕ ꯑꯃ ꯌꯧꯕꯗꯨꯁꯨ ꯂꯩ ꯑꯍꯨꯝ ꯌꯧꯕ ꯐꯥꯎ ꯂꯩꯗꯤ ꯂꯩꯗ ꯑꯗꯨ ꯑꯣꯏꯔꯁꯨ ꯄꯥꯛ ꯑꯗꯨꯗꯤ ꯆꯠꯇꯦꯕ ꯑꯌꯥꯝꯕ ꯗꯤ ꯕꯣꯔꯣ ꯃꯈꯥꯏ ꯑꯃ ꯑꯗꯨꯥꯏꯅ ꯇꯨꯝꯃꯤ
ꯗ ꯇꯃ ꯉꯅ ꯇꯨꯝꯂꯒ ꯉꯅ ꯍꯧꯋꯥꯠꯄ ꯍꯥꯏꯁꯦ ꯊꯥꯕꯅꯤꯗ ꯑꯩꯈꯣꯏꯅ ꯉꯝꯗꯕꯒꯤ ꯋꯥꯅꯦꯕ
ꯑꯥ
ꯁꯨꯡꯖꯠꯇꯦ ꯋꯥꯀ ꯃꯇꯝꯁꯨ ꯑꯣꯏꯕꯅꯤꯅ ꯑꯁ
ꯍ ꯍ ꯍ
ꯍꯥꯏꯗꯤ ꯋꯥ ꯀꯞ ꯂꯣꯏ ꯂꯣꯏꯗ꯭ꯔꯤ ꯐꯥꯎꯗꯦ ꯂꯥꯏꯔꯤꯛ ꯁꯨꯝꯌꯥꯡ ꯌꯥꯡ ꯂꯣꯏ ꯍꯥꯏꯗꯤꯦ ꯀꯛꯛ ꯂꯣꯏꯔꯒ ꯈꯔ ꯌꯦꯡꯕ ꯍꯧꯥꯎꯔꯅꯤ
ꯁꯨ ꯄꯥꯛꯀꯤ ꯌꯥꯝ ꯌꯦꯡꯗꯦꯗ
ꯁꯤ ꯋꯥꯀ ꯂꯣꯏꯔꯗꯤ ꯌꯦꯡꯕ ꯍꯧꯔꯅꯤ ꯈꯔ ꯈꯔꯗꯤ
ꯌꯦꯡꯕꯁꯦ ꯑꯁ ꯒꯦꯞ ꯊꯝꯃꯗꯤ ꯑꯗꯨꯝ ꯇꯝꯕꯅꯤꯅꯦ
ꯎ
ꯀꯦꯞ ꯊꯝꯃꯁꯦ
ꯅꯨꯡꯇꯤ ꯄꯨꯡ ꯑꯃ ꯑꯃ ꯃꯈꯥꯏ ꯑꯅꯤ ꯑꯗꯨꯝ ꯅꯨꯡꯇꯤ ꯑꯗꯨꯝ ꯌꯦꯡꯉꯗꯤꯀꯣ ꯑꯗꯨꯝ ꯀꯣꯟꯅꯕꯗꯤ ꯑꯗꯨꯝ ꯀꯣꯟꯅꯑꯅꯤ
ꯑ ꯑꯗꯨꯅꯦ ꯑꯩ ꯖꯨꯂꯥꯏꯁꯦ ꯑꯃꯨꯛ ꯐꯥꯎ ꯌꯦꯡꯗ꯭ꯔꯦꯕ ꯑꯩꯁꯨ
ꯁꯦꯟꯗ꯭ꯔꯤ ꯍꯥꯏꯗꯤ ꯋꯥꯋꯀꯥꯞ ꯂꯣꯏꯗ꯭ꯔꯔꯤ ꯐꯥꯎꯒ ꯌꯦꯡꯂꯡꯂꯣꯏ ꯋ ꯀꯞ ꯂꯣꯏꯗ꯭ꯔꯤ ꯐꯥꯎꯗꯤ ꯌꯦꯡꯉ ꯂꯥꯏꯔꯤꯛꯁꯦ ꯁꯤꯕ ꯀꯥ ꯍꯦꯛ ꯂꯔ